ꯀꯝꯕ ꯍꯗ
ꯎꯆ ꯁꯤ
ꯊꯎ
ꯑꯣ ꯇꯥꯔꯕꯣ
ꯇꯥꯔꯦ
ꯆꯋꯗꯤ ꯄꯦꯃꯦꯟ ꯌꯥꯗ꯭ꯔꯤ ꯑꯗꯨꯃꯥꯏꯅ ꯐꯣꯔ ꯋꯥꯔꯤ ꯁꯥꯟꯅꯕꯗꯤ ꯌꯥꯔꯦ ꯀꯃꯥꯏꯅ ꯇꯧꯔꯤꯦꯅꯣ ꯈꯪꯣꯗꯦ
ꯈꯪꯗꯦꯅꯦ ꯀꯃꯥꯏꯅꯗ ꯑꯩꯁꯨ ꯉꯍꯥꯟ ꯁꯥꯟꯅꯕꯤꯗꯣ ꯆꯪꯉꯛꯇ꯭ꯔꯤꯌꯦ
ꯑꯖꯥꯛꯇ ꯄꯦꯟꯗꯤ ꯀꯏꯂꯤ ꯃꯅꯤꯒꯅꯦ
ꯏꯆꯦ ꯗꯦꯕꯤꯀꯥꯒ ꯆꯦ ꯃꯥꯔꯁꯤꯒ ꯋꯥꯔꯤ ꯁꯥꯟꯅꯕꯤꯗꯣ ꯃꯣꯏ ꯃꯔꯤ ꯋꯥꯔꯤꯔꯁꯨ ꯋꯥꯔꯤ ꯁꯥꯟꯅꯈꯤꯕꯗꯣ ꯊ꯭ꯔꯤ ꯗꯦꯖ ꯂꯩꯔꯒ ꯆꯪꯕꯅꯦꯕ
ꯑꯩꯁꯨ ꯆꯉꯥꯛꯤ ꯊ꯭ꯔꯤ ꯗꯦꯖ ꯂꯩꯔ ꯆꯪꯉꯛ ꯃꯇꯝꯅꯦ ꯑꯩꯁꯨꯉ ꯄꯦꯟꯇꯤꯡ ꯑꯅꯤ ꯂꯩ ꯄꯦꯟꯗꯤꯡꯐꯧ ꯂꯩꯇꯦꯅ ꯋꯥꯔꯤ ꯁꯥꯟꯅꯔꯒꯁꯨ
ꯈꯪꯗꯦ ꯍꯥꯏꯒꯗꯤ
ꯋꯥꯟ ꯁꯥꯡ ꯈ ꯊ ꯂꯒꯦꯥꯏ ꯆꯤꯆꯧꯕꯕꯤꯒꯤꯗꯤ ꯋꯥꯔꯤ ꯁꯥꯟꯅꯗꯤ ꯁꯥꯟꯅꯈ꯭ꯔꯃꯦ ꯑꯗꯨ ꯋꯥꯔꯤ ꯁꯥꯟꯅꯈ꯭ꯔꯁꯨꯅꯦ
ꯎꯝ
ꯍꯥꯏꯗꯤ ꯌꯥꯈꯤꯗ꯭ꯔꯥ ꯑꯗꯨꯝ ꯍꯧꯖꯤꯛ ꯄꯦꯃꯦꯟ ꯇꯧꯕ ꯌꯥꯗ꯭ꯔꯤ ꯍꯧꯖꯤꯛꯐꯥꯎ ꯑꯩꯈꯣꯏꯗꯤ ꯑꯃꯨꯛ ꯄꯦꯃꯦꯟ ꯇꯧꯕ ꯌꯥꯔꯒ ꯄꯩꯁꯥ ꯈꯛꯇꯪ ꯂꯔꯁꯨ ꯆꯪꯗ꯭ꯔꯥ ꯀꯠꯇꯇꯥ
ꯎꯝ
ꯃꯥꯥꯏꯗꯤ ꯂꯩ ꯄꯦ ꯃ
ꯀꯃꯥꯏꯅ ꯇꯧꯔꯤꯕ ꯖꯥꯠꯅꯣ
ꯏꯇꯩꯒꯤꯁꯨ ꯌꯥꯔꯕ ꯌꯦꯡꯉꯣ ꯎꯝ
ꯃꯥꯒꯤ ꯈ ꯃꯥꯒꯤꯗꯤ ꯌꯥꯡꯗ ꯃꯥꯟꯗꯌꯦ
ꯃꯥꯊ ꯃꯁ ꯌꯥꯎꯔꯣ
ꯌꯥꯎꯗꯦ
ꯑꯣ ꯀꯩ
ꯍꯜꯂꯣ
ꯎꯝ
ꯀꯅꯥ ꯀꯅꯥ ꯀꯅꯤ ꯍꯥꯏꯔꯤꯁꯦ
ꯇ
ꯀꯅꯥ ꯀꯅꯥꯒꯤꯅꯣꯕꯨ ꯌꯥꯔꯤꯁꯦ ꯀꯅꯥ ꯀꯅꯥꯒꯤꯅꯣꯕ ꯌꯥꯔꯤꯁꯦ
ꯅꯪꯒꯤ ꯌꯥꯔꯦ ꯆꯤꯆꯨꯕꯤꯒꯤ ꯌꯥꯔꯦ ꯑꯩꯒꯤ ꯌꯥꯔꯦ ꯅꯧꯅ ꯄꯥꯏꯈꯠꯂꯛꯄꯒ ꯌꯥꯕ
ꯑꯣ ꯍꯣ꯫
ꯃꯣꯏ ꯀꯥꯡꯕꯨꯨꯗꯨ ꯂꯣꯏꯈ꯭ꯔꯦꯕ ꯀꯥꯡꯕꯨꯨꯗꯨ ꯐꯣꯟ ꯇꯧꯕ ꯌꯥꯈꯤꯗ꯭ꯔꯦꯕ꯫
ꯎꯝ ꯎꯝ꯫
ꯑꯗꯨꯗ ꯅꯧꯅ ꯍꯥꯞꯄ ꯀꯥꯡꯕꯨꯁꯨ ꯑꯃꯨꯛ ꯌꯥꯕꯅꯤꯗ꯫
ꯑꯗꯨ ꯑꯩꯈꯣꯏꯅ ꯑꯃꯨꯛ ꯇꯧ ꯇꯥꯝꯃꯤꯅꯦ ꯃꯣꯏꯗ ꯄꯔꯦꯡ- ꯄꯔꯦꯡ꯫
ꯇꯧ ꯇꯥꯝꯃꯤ ꯑꯩꯈꯣꯏꯅ ꯑꯃꯨꯛ ꯌꯦꯠ ꯇꯥꯝꯅꯤ꯫ ꯑꯇꯣꯞꯄ ꯃꯤ ꯍꯥꯞꯅꯤꯡꯕ ꯂꯩꯔꯁꯨ ꯖ ꯍꯥꯞꯐꯟꯕꯕꯨꯗꯤ ꯌꯥꯔꯅꯤ ꯑꯩꯈꯣꯏ ꯌꯥꯎꯖꯔꯕꯅꯤꯅ꯫ ꯅꯪ ꯄꯩꯁꯥ ꯐꯣꯟ ꯇꯧꯕ ꯌꯥꯔꯀꯥꯟꯗ ꯅꯩꯒꯦ ꯍꯥꯏꯅꯗꯤ ꯅꯩꯔꯣ ꯏꯕꯨꯡꯉꯣ꯫ ꯆꯦꯅꯥꯎꯒꯤ ꯂꯤꯁꯤꯡ ꯑꯃꯒ ꯆꯥꯇ꯭ꯔꯦꯠꯀ ꯆꯥꯇ꯭ꯔꯦꯠ ꯆꯥꯇ꯭ꯔꯦꯠꯀ ꯁꯕꯦꯜꯂ ꯀꯩꯅꯣꯝꯃꯗꯤ ꯇꯥꯜꯍꯧꯈ꯭ꯔꯕꯅꯦ ꯅꯪ ꯀꯌꯥ ꯇꯥꯟ ꯉꯝꯗꯣꯔꯤ? ꯍꯥ
ꯊꯣꯡꯉꯣꯏ ꯌꯦ ꯑꯩꯒꯤꯗꯤ ꯂꯨ ꯄ ꯆꯅꯤꯈꯤꯗꯅꯤ ꯑꯩꯒꯤꯗꯤ ꯆꯥꯅꯤ ꯈꯠꯇꯅꯦꯕꯥ꯫
ꯑꯩ ꯍꯥꯏꯕꯗꯤ ꯐꯣꯟ ꯇꯧꯕ ꯌꯥꯕꯃꯤꯅꯦ ꯀꯌꯥ ꯇꯥꯟꯂꯝꯝꯗꯣꯏꯔꯤꯒꯦ ꯍꯥꯏꯕꯅꯦ
ꯃꯥꯒꯤ ꯀꯩꯅꯣ ꯃꯁꯤꯡ ꯂꯩꯗꯥꯏ ꯑꯩꯈꯣꯏꯒꯤ ꯑꯥꯑꯥ ꯊꯥꯖꯤꯟꯕ ꯈꯣꯠꯆꯤꯟꯕ ꯀꯥꯏꯅ
ꯑꯧ ꯂꯩꯕꯅꯦ ꯀꯨꯟꯊ꯭ꯔꯥꯔꯛ ꯑꯣꯏꯕꯅꯦ ꯀꯨꯟꯊ꯭ꯔꯥꯔꯛ꯫
ꯀꯨꯟꯊ꯭ꯔꯥꯔ ꯑꯣꯏꯕꯗꯣ ꯇꯤꯍꯥꯎꯗꯤ ꯃꯤ ꯃꯉꯥ- ꯃꯉꯥ ꯇꯧꯔ ꯊꯥꯖꯜꯂꯦꯗꯥꯏ꯫
ꯑ ꯑꯃꯃꯝ ꯊꯥꯖꯜꯂ ꯁꯨ ꯌꯥꯕꯅꯦ ꯑꯩ ꯑꯃꯃꯝ ꯊꯥꯖꯜꯂꯦ꯫
ꯊꯥꯖꯟꯕꯅꯤ ꯀꯃꯥꯏ ꯊꯥꯖꯤꯜꯂꯤ?
ꯁꯃꯤꯠ ꯊꯥꯕ ꯑꯃ ꯌꯥꯎꯕꯗꯣ ꯅꯥꯀꯟꯗ ꯑꯗꯨ ꯂꯣꯏꯔꯦ꯫
ꯐꯣꯟ ꯊꯝꯈ꯭ꯔꯒ ꯁꯃꯤꯠ ꯊꯥꯕ ꯑꯃ ꯌꯥꯎꯕꯅꯦꯕ
ꯑꯥ
ꯎꯝ꯫
ꯁꯤꯗꯤ ꯊꯕꯛ ꯁꯨꯔꯁꯨ ꯌꯥꯔ ꯞꯤꯁꯁꯤꯖꯤꯟꯅꯗ꯭ꯔꯗꯤ ꯌꯥꯔꯣꯏ ꯂꯥꯎꯗ ꯊꯥꯗꯣꯛꯄ ꯌꯥꯗꯕꯅꯤꯅ꯫
ꯌꯥꯗꯦ ꯗꯣ ꯉꯥꯛꯇꯥ ꯊꯝꯃꯤ꯫
ꯍꯥ
ꯑꯗꯨꯅ ꯉꯛꯇ ꯆꯞꯄꯤꯅꯦꯕ꯫
ꯑꯣ ꯃꯤꯅ ꯐꯨꯖꯈꯤꯖꯅꯤ ꯍꯦ
ꯉꯁꯤꯒꯤ ꯃꯤ ꯀꯌꯥ ꯁꯥꯟꯅꯈ꯭ꯔꯒꯦ?
ꯍꯥ
ꯆꯦꯅꯥꯎ ꯊꯕꯛ ꯁꯨ ꯆꯠꯈꯔꯦ꯫ ꯁꯤꯗ ꯃꯣꯏ ꯗ꯭ꯔꯦꯟ ꯆꯟꯕꯒꯤ ꯇꯧꯔꯤꯌꯦ꯫ ꯑꯩꯈꯣꯏ ꯁꯤꯗꯤ ꯕꯨꯆꯥꯥꯒ ꯂꯦꯝꯕꯒꯤ ꯀꯥꯔꯛꯇꯣ ꯗꯔ꯭ꯦꯟ ꯆꯟꯗꯧꯔꯤꯌꯦ꯫
ꯑꯥ
ꯅꯣꯡꯃꯗ ꯆꯥꯇꯔꯨꯛ ꯌꯥꯡꯈꯩꯅꯦꯌꯦ꯫
ꯃꯣꯏ ꯑꯥ ꯂꯝꯕꯤꯗꯩꯅ ꯀꯩꯅꯣꯕꯨꯛ ꯇꯧꯔꯤꯔꯥ ꯍꯥꯏꯁꯦ꯫
ꯅꯠꯇꯦ ꯃꯣꯏꯒꯤ ꯁꯪꯒꯣꯏꯗꯒꯤꯅ ꯃꯅꯤꯡꯕꯛꯅꯦ ꯃꯅꯤꯡꯒꯤ
ꯀꯅꯥꯅ ꯂꯧꯔꯤꯕ ꯀꯩꯅꯣꯅ? ꯃꯣꯏ ꯊꯤ ꯀꯥꯅ ꯀꯅꯥ ꯂꯣꯏꯕ?
ꯀꯩꯅ ꯃꯙꯨꯆꯟꯗ꯭ꯔꯅ ꯉꯥꯌꯦ
ꯑꯗꯨ ꯑꯩꯈꯣꯏꯒꯤꯁꯨ ꯍꯥꯐꯧꯕ ꯌꯥꯔꯦꯅꯦ꯫
ꯗ꯭ꯔꯦꯟ ꯆꯟꯕꯩ ꯀꯥꯟꯗ ꯌꯥꯎꯁꯜꯍꯧꯔꯣ꯫ ꯅꯪ ꯌꯥꯎꯕꯔꯣ ꯗꯔ꯭ꯦꯟ ꯆꯟꯕ?
ꯀꯅꯥꯒꯤꯅꯣ ꯍꯥꯏꯁꯦ?
ꯑꯁꯤꯒꯤꯁꯨ ꯗ꯭ꯔꯦꯟ ꯆꯜꯂꯀꯥꯟꯗ ꯌꯥꯎꯁꯜꯂꯣ ꯍꯥꯏꯕꯅꯤꯗ ꯅꯛꯏꯗꯅ꯫ ꯀꯩ ꯂꯝꯗꯅꯣ ꯄꯕꯥꯖꯧꯗꯔꯤꯅ
ꯁꯤꯖꯤꯒꯤ ꯁꯤꯡꯒꯥꯒꯤ ꯂꯝ ꯄꯥꯥꯛꯇꯅ
ꯎꯝ ꯏꯇꯩ ꯌꯥꯎꯗꯥꯏꯅꯦ ꯑꯗꯨꯗꯤ ꯉꯍꯝꯃꯨꯛ ꯉꯔꯥꯡ ꯅꯍꯥꯜꯂꯒꯅꯃ
ꯈꯪꯗꯦꯅ ꯑꯩꯅ ꯉꯁꯥꯏ ꯐꯣꯟ ꯋꯥꯔꯤ ꯀꯨꯏꯅ ꯁꯥꯟꯅꯩꯌꯦꯕꯀꯣ ꯑꯗꯨꯗꯤ ꯁꯨꯆꯜ ꯀꯩꯅꯣꯒ ꯇꯥꯡ ꯒ ꯑꯗꯣ ꯄꯣꯏꯟ ꯃꯌꯥꯝ ꯐꯪꯗ꯭ꯔꯤꯉꯣ
ꯄꯣꯏꯟ ꯃꯌꯥꯝ ꯐꯪꯗꯤꯌꯦ
ꯑꯧ
ꯄꯣꯏꯟ ꯀꯌꯥ ꯐꯪꯉꯕ
ꯆꯥꯇ꯭ꯔꯨꯛꯀ ꯀꯨꯟꯃꯔꯤ ꯑꯃ ꯀꯔꯤꯝ ꯐꯪꯉꯤ
ꯃꯣꯏꯁꯤ ꯄꯣꯏꯟꯁꯨ ꯄꯤꯕ꯭ꯔꯣ
ꯄꯣꯏꯟꯕꯤꯕꯅꯦ ꯄꯣꯏꯟ
ꯑꯗꯨꯗꯤ ꯑꯩꯈꯣꯏꯅ ꯑꯃꯨꯛ ꯇꯧꯕ ꯌꯥꯔꯤꯅꯦ ꯇꯥꯡꯕꯤꯗ
ꯌꯥꯔꯤ ꯇꯥꯡꯒ ꯍꯥꯞꯄꯕꯅꯦ
ꯎꯝ
ꯏꯉꯣꯟꯅ ꯊꯧ ꯔꯖꯤ ꯍꯥꯏꯒꯗꯧꯒꯦ
ꯍ ꯅꯨꯡꯇꯤꯒꯤ ꯃꯤ ꯃꯔꯤ ꯃꯉꯥ ꯃꯔꯤ ꯉꯥꯛꯇꯧꯒꯗꯕꯅꯦ ꯅꯨꯡꯇꯤꯒꯤ ꯃꯤ ꯃꯔꯤ ꯃꯉꯥ ꯃꯔꯤ ꯉ ꯇꯧꯗꯃꯦ
ꯅꯣꯡꯃꯒꯤ ꯃꯤ ꯃꯉꯥꯗꯤ ꯇꯧ ꯍꯥꯏꯕꯅꯦ ꯃꯤ ꯃꯉꯥ
ꯑꯗꯨꯅꯤ ꯍꯧꯖꯤꯛ
ꯆꯦꯅꯥꯍꯣꯏꯗꯁꯨ ꯇꯧꯕꯕꯨꯗꯤ ꯌꯥꯏ ꯗꯤꯕꯤꯀꯥ ꯍꯣꯏ ꯆꯦꯅꯥꯍꯣꯏ
ꯆꯤꯅꯥꯎꯗꯁꯨ ꯇꯧꯔꯅꯤ ꯗꯤꯕꯤꯀꯥꯁꯨ ꯇꯧꯔꯅꯤ
ꯅꯎꯔꯤꯗꯧ꯭ꯔꯌꯥ
ꯆꯤꯅꯥꯎꯁꯨ ꯇꯧꯔꯅꯤ ꯗꯤꯄꯤꯀꯥꯁꯨ ꯇꯧꯔꯅꯤ
ꯆꯩꯅꯥꯍꯎꯗꯤ ꯌꯨꯝꯗ ꯂꯩꯇꯦ ꯑꯗꯣ ꯇꯧ ꯗꯤꯕꯤꯀꯥꯗ ꯇꯧ ꯗꯤꯕꯤꯀꯥ ꯀꯝ ꯄꯔꯥꯏꯅꯦ
ꯂꯪꯝꯕꯕꯨꯨꯗꯤ ꯄꯥꯏꯅꯦ ꯑꯩꯅ ꯅꯩꯁꯟꯕꯅꯦ ꯑꯗꯨ ꯅꯨꯄꯤꯗꯣ
ꯁꯟꯅꯤ ꯅꯪ ꯉ ꯅꯩꯗꯕ ꯅꯨꯄꯤꯖꯦ ꯂꯩꯇꯦꯕꯀꯣ
ꯅꯩꯕꯅꯦ ꯑꯩꯅ ꯊꯤ ꯍꯥꯏꯔꯨꯕꯗꯒꯤ ꯁꯥꯎꯈ꯭ꯔꯕꯅꯤ
ꯐꯪ ꯃꯔꯝꯇ ꯐꯪꯗ꯭ꯔꯦꯁ ꯇꯥꯕ ꯆ ꯆꯧꯋ
ꯀꯩꯅꯣꯍ ꯑꯩꯒꯤ ꯂꯩꯖꯩ
ꯊꯤ ꯍꯥꯏꯨꯔꯕꯩ ꯁꯥꯎꯈ꯭ꯔꯦ ꯅꯪꯗꯤ ꯃꯤꯗꯤ ꯀꯛꯇꯕꯩ ꯊꯤ ꯍꯥꯏꯔꯤꯕ
ꯇꯤꯅꯥꯎ ꯅꯍꯥꯟ ꯀꯣꯏꯕ ꯆꯠꯂꯨꯕ ꯅꯠꯇ꯭ꯔꯣ ꯆꯤꯜ ꯏꯅꯥꯎ ꯅꯍꯥꯟ ꯀꯣꯏꯕ ꯆꯠꯂꯨꯕ ꯅꯠꯇ꯭ꯔꯣ ꯑꯗꯨꯒꯤꯗ ꯃꯣꯏ ꯃꯔꯤ ꯀꯣ ꯏꯁꯇꯤꯇꯤ ꯁꯝꯃꯛꯄꯗꯣ
ꯃꯥꯎꯒꯦ ꯍꯩ
ꯑꯗꯩ ꯑꯩꯅ ꯍꯥꯏꯕꯗꯤ ꯆꯤꯜꯅꯥꯎꯅ ꯑꯁꯤꯗ ꯊꯝꯃꯛꯄꯗꯣ ꯑꯤ ꯏꯅꯥ ꯆꯤꯜꯍꯎ ꯅꯠꯇꯦ ꯃꯃꯥꯟꯅꯕꯤ ꯃꯥꯂꯦꯝ ꯉꯥꯟꯕꯤ ꯍꯥꯏꯕ ꯀꯩꯅꯣ ꯊꯕꯣꯟꯗꯒꯤ
ꯃ ꯂꯩ ꯉꯥꯝꯕꯤꯌꯦ ꯈꯪꯗ꯭ꯔꯤꯌꯦ ꯂꯦꯟꯗꯤꯌꯥꯗꯒꯤ ꯊꯧꯂꯛꯄꯗꯤ ꯃꯣꯏ ꯃꯔꯤ ꯊꯕꯛꯄꯗꯤ ꯎꯔꯦ
ꯈꯪꯗꯦ ꯃꯂꯉꯥꯟꯕꯤꯅ ꯑꯃꯁꯨ ꯊꯝꯃꯦꯕ
ꯑ ꯅꯪ ꯈꯪꯕ ꯆꯤꯅꯥꯎ ꯃꯅꯤꯡꯗ ꯂꯦꯞꯄꯗꯣ ꯄ ꯕꯤꯒꯥ
ꯑꯗꯨꯒꯤꯗ ꯐꯝꯃꯒ ꯐꯨꯔꯤ ꯑꯉꯥꯡ ꯂꯤꯄꯤꯝ ꯌꯥꯎꯗꯣ ꯑꯗꯨꯗ ꯑꯩꯅ ꯑꯗꯨ ꯑꯗꯨ ꯅꯨꯄꯤꯗꯨꯗꯣ ꯍꯪꯕꯀꯣ ꯑꯗꯨ ꯅꯠꯇꯦ ꯅꯣꯏꯆꯜꯅꯥꯎꯗꯤ ꯑꯩꯈꯣꯏꯒꯁꯦ ꯍꯥꯏꯗꯕꯤꯗ ꯀꯣꯏꯕ ꯌꯥꯝ ꯆꯠꯂꯤꯕ ꯆꯥꯠꯅꯤ ꯍꯥꯏꯕꯀꯣ ꯑꯗꯨꯗ ꯃꯥꯅ ꯑꯗꯨꯗꯤ ꯐꯖꯕꯅꯤꯅ ꯑꯗꯨꯝ ꯆꯠꯆꯅꯤ ꯍꯥꯏꯗꯤ ꯅꯪꯗꯤ ꯊꯤꯕꯅꯤꯅ ꯍꯥꯏꯕꯤꯔꯝꯃꯔꯣꯏ ꯍꯥꯏꯕ ꯑꯗꯨꯅ ꯀ ꯁꯥꯎꯈꯤꯕꯅꯤ
ꯎꯝ
ꯃ ꯀꯌꯥ ꯐꯥꯔꯒꯣ
ꯃꯤꯅꯤꯠꯀꯤ ꯃꯇꯨꯡ ꯏꯟꯅ ꯋꯥꯔꯤ ꯁꯥꯟꯅꯕ ꯃꯤꯅꯤꯠ ꯅꯨꯃꯤꯠ ꯀꯌꯥ ꯐꯥꯔꯒꯦ ꯍꯦꯠ ꯄꯥꯟꯚꯔ ꯅꯤꯄꯥꯥꯟ ꯊꯔꯦ ꯅꯤꯄꯥꯥꯟ ꯊꯚꯔꯦ
ꯁꯥꯎꯗꯅ ꯇꯧꯔꯤꯁꯦ ꯋꯥꯇꯔ ꯏꯁꯇꯦꯟꯁꯤꯒ ꯊꯝꯍꯧꯕꯅꯤ ꯄꯩꯊꯣꯛꯄꯤ ꯁꯣꯛꯇꯣꯛꯄꯤꯗꯍꯧꯗꯅ
ꯀꯔꯤ
ꯗꯤꯕꯤꯌꯥ ꯍꯥꯏꯕ ꯅꯠꯇꯔꫭ ꯀꯥ ꯍꯥꯏꯕ꯭ꯔꯥ ꯇꯗꯤꯕꯤ ꯑꯣ ꯂꯥꯏ ꯍꯔꯥꯎꯕꯒꯤꯅꯦꯅ ꯄꯩꯊꯣꯛꯇꯅ ꯁꯨꯛꯇꯣꯛꯇꯅ ꯊꯝꯍꯧꯕꯅꯦ ꯍꯥꯏꯕ
ꯑꯗꯨ ꯄꯩꯁꯥ ꯆꯪꯗ꯭ꯔꯀꯥꯟꯗ ꯑꯩꯈꯣꯏꯒꯤ ꯀꯩꯅꯣ ꯇꯛꯁ ꯄꯤꯕꯤꯔꯛꯏꯁꯤꯕꯨ ꯐꯪꯗꯦꯖꯥꯠꯂꯣ
ꯈꯪꯗꯕꯅ ꯑꯕ
ꯎꯝ
ꯑꯗꯨꯕꯨꯗꯤ ꯅꯍꯥꯟ ꯅꯣꯡꯃꯝꯨ ꯄꯦꯟꯇꯤꯡ ꯂꯩꯈꯤꯕ ꯀꯥꯟꯗꯅꯦ ꯃꯣꯏꯒꯤ ꯄꯨꯔꯞ ꯂꯤꯁꯤꯡ ꯑꯃ ꯆꯪꯅꯔꯛꯄ ꯇꯧꯅꯩꯗꯣ
ꯑꯦ ꯑꯗꯨ ꯀꯩꯅꯣ ꯆꯞ ꯃꯥꯟꯅꯩꯌꯦ ꯑꯩꯉꯣꯟꯗ ꯆꯪꯈꯤꯕ ꯅꯨꯃꯤꯠꯇꯣ ꯑꯗꯨꯗꯒꯤ ꯅꯨꯃꯤꯠ ꯍꯨꯝꯅꯤ ꯍꯨꯝꯅꯤ ꯂꯩꯔꯒꯅꯤ ꯆꯪꯅꯔꯛꯏꯗꯣ ꯃꯥꯅꯦ ꯅꯨꯃꯤꯠ ꯍꯨꯝꯅꯤꯛꯇꯅꯦ
ꯎꯝ ꯑꯩꯈꯣꯏ ꯆꯪꯉꯛꯔꯗꯤꯠꯂ
ꯈꯪꯗꯦꯉꯣ ꯃꯈꯈꯣꯏꯗ
ꯆꯪꯉꯗꯕ ꯀꯥꯟꯗ ꯍꯥꯄꯤꯔ ꯍꯥꯞꯄꯤꯔꯛꯑꯦ ꯏꯁꯥ ꯂꯧ ꯑꯩꯈꯣꯏꯁꯤꯕꯣ
ꯈꯪꯗꯦꯕ ꯑꯗꯨꯃꯥꯏꯅ ꯇꯧꯔꯨꯕ꯭ꯔꯥ ꯀꯩꯅꯣ
ꯄꯦꯜꯂ ꯄꯣꯠꯅꯤꯗ ꯑꯗꯨꯗꯤ ꯑꯩꯈꯣꯏꯗꯨꯗ ꯇꯧꯔꯗꯤ ꯇꯥꯔꯛꯑꯗꯤ ꯇꯧꯗꯣꯏ ꯌꯥꯥꯜꯂꯕ
ꯈꯪꯗꯤ ꯆꯪꯉꯛꯀꯦ ꯍꯥꯏꯔꯗꯤ ꯁ ꯆꯪꯉꯛꯄ ꯌꯥꯔꯦ ꯑꯩꯗꯤ ꯉꯔꯥꯡꯅ ꯅꯨꯃꯤꯠ ꯍꯨꯝꯅꯤ ꯁꯨꯈ꯭ꯔꯦ
ꯑꯩꯁꯨ ꯁꯨꯒꯔꯤꯅꯦ ꯏ ꯉꯁꯤ ꯆꯪꯉꯗ ꯆꯂꯣ
ꯈꯪꯗꯦ ꯌꯡ ꯇꯥꯕꯅꯤ
ꯂꯨꯄꯥ ꯑꯩꯠꯇꯤ ꯇꯨꯗꯪꯅꯦꯉ ꯑꯩꯅ ꯐꯪꯉꯤꯁꯤꯗꯤ ꯑꯩꯕꫭ ꯅꯪꯒꯤꯗꯤ ꯂꯨꯄꯥ ꯆꯅꯤꯃꯨꯛꯇ ꯁꯨꯔꯕꯅꯤ
ꯍꯥꯥ ꯅꯪꯗꯤ ꯂꯨꯄꯥ ꯅꯤꯝꯐꯨꯒ ꯀꯌꯥꯕ
ꯅꯤꯝꯐꯨ ꯃꯥꯄꯟ
ꯎꯝ ꯑꯩꯅ ꯆꯅꯤꯒ ꯑꯃ
ꯑꯩꯒꯤ ꯀ ꯍꯥꯏꯔꯣ ꯁꯨꯁꯤꯡꯒꯤꯟ ꯆꯅꯤꯒ ꯑꯃ ꯐꯪ ꯑꯣꯏꯌꯦ ꯏꯅꯦ ꯐꯣꯟ ꯃ ꯁꯥꯟꯅ ꯀꯥꯟꯗꯗ ꯂꯪꯁꯦꯔ ꯃꯆꯨ ꯁꯪꯃꯤꯟꯅꯩꯅꯦ ꯀꯩꯒꯤꯅꯣ ꯁꯤ ꯂꯥꯡꯉꯁꯤꯕꯣ ꯑꯩꯅ
ꯑꯣ ꯊꯝꯃꯒꯦ
ꯊꯝꯃꯣ ꯊꯝꯃ ꯄꯣꯏꯠ ꯃꯁꯤꯡ ꯌꯥꯝꯌꯥꯝ ꯀꯥꯕ꯭ꯔꯥ